ꯍꯣ ꯏꯇꯥꯎ
ꯑꯣ ꯇꯥꯏꯌꯦ
ꯍꯣꯏ ꯑꯇꯥꯎ ꯅꯨꯡꯉꯥꯏꯔꯤꯕꯣ ꯀꯃꯥꯏꯅ ꯇꯧꯔꯤꯒꯦ
ꯅꯨꯡꯉꯥꯏꯔꯤ ꯑꯁ ꯌꯥꯝ ꯊꯤ ꯅꯨꯡꯉꯥꯏꯔꯤꯍꯦ ꯏꯇꯥꯎ ꯏꯇꯥꯎꯒꯤ ꯈꯣꯟꯖꯦꯜꯒ ꯇꯥꯗ ꯀꯨꯏꯔꯦ ꯏꯇꯥꯎꯕꯨ ꯀꯃꯥꯏ ꯀꯃꯥꯏ ꯇꯧꯔꯤꯒꯦ
ꯑꯁ ꯏꯇꯧ ꯑꯗꯨꯅꯤꯅꯦ ꯏꯇꯧ ꯅꯨꯡꯉꯥꯏꯔꯤ ꯍꯥꯏꯇꯥꯔꯦ ꯏꯇꯥꯎ ꯑꯩꯁꯨ
ꯀꯔꯤ ꯀꯔꯤ
ꯑꯗꯨꯝ ꯀꯩꯅꯣ ꯇꯧꯔꯦ ꯍꯥꯏꯇꯥꯔꯦ ꯏꯇꯥꯎ ꯑꯈꯣꯏꯒꯤ ꯊꯕꯛ ꯏꯈꯥꯡꯁꯤ ꯑꯗꯨꯝ ꯑꯃ ꯑꯃ ꯉꯝꯅꯕ ꯍꯥꯏꯇꯥꯔꯦ ꯏꯇꯥꯎ ꯍꯟꯗꯛꯇꯨ
ꯀꯩ ꯇꯔꯦ ꯇꯥꯕꯔꯣ ꯏꯇꯥꯎ ꯍꯜꯂꯣ ꯇꯥꯕ꯭ꯔꯣ ꯃꯔꯨꯞ